ꯁꯨꯔꯝꯅꯤꯍꯦ ꯄꯨꯡ ꯃꯤꯅꯤꯠ ꯀꯩꯅꯣ ꯆꯠꯈ꯭ꯔꯕꯅꯤ ꯀꯌꯥ ꯌꯧꯒꯦ꯫ ꯊ꯭ꯔꯤ ꯍꯟꯗ꯭ꯔꯦꯗꯇꯤ ꯍꯦꯟꯒ꯭ꯔꯦꯍꯦ꯫ ꯑꯩꯅ ꯌꯦꯡꯕꯗ ꯅꯤꯄꯥꯜ ꯃꯥꯄꯟ ꯅꯤꯄꯥꯜ ꯃꯥꯄꯟ ꯌꯧꯒ꯭ꯔꯕꯅꯦ꯫
ꯑꯗꯨ ꯀꯩꯒꯤꯅꯣ ꯑꯩꯒꯤ ꯃꯤꯅꯤꯠꯇ ꯅꯠ ꯊ꯭ꯔꯤ ꯍꯟꯗ꯭ꯔꯦꯗ ꯁꯤꯛꯁꯇꯤ ꯀꯩ ꯀꯥꯅꯣꯝ ꯇꯪ ꯂꯩꯔꯤ ꯀꯩꯒꯤ꯫
ꯎ ꯈꯪꯡꯗꯦ ꯑꯗꯨꯗꯤ꯫ ꯄꯥꯜ ꯃꯥꯄꯟ ꯍꯦ ꯅꯤꯄꯥꯥꯟ ꯃꯥꯄꯟ ꯍꯦꯟꯒ꯭ꯔꯦ ꯇꯔꯥꯅꯤꯊꯣꯏ ꯁꯨꯈꯤꯗ꯭ꯔꯣꯕꯅꯦ꯫
ꯍꯪꯗ ꯑꯈꫭꯏ ꯃꯥꯥꯏ ꯐꯣꯟ ꯒ꯭ꯌꯥꯟ ꯇꯥꯗꯦ꯫
ꯉꯔꯥꯡꯁꯨ ꯅꯣꯏꯕ ꯑꯈꯣꯏ ꯃꯥꯏ ꯐꯣꯟꯗ ꯑꯗꯨꯝ ꯇꯧꯋꯤꯗꯣ ꯑꯗꯨꯃꯥꯏꯅ꯫
ꯀꯩꯅꯣꯅꯦ ꯕꯦꯡꯀꯤꯗꯣ ꯑꯥ ꯏꯁꯥꯒꯤ ꯎꯝ ꯄꯩꯁꯥ ꯂꯧꯊꯣꯛꯄ ꯃꯇꯝꯗꯤ ꯑꯩ ꯏꯁꯥꯒꯤ ꯁꯥꯏꯟ ꯆꯪꯉꯤꯗꯅ꯫
ꯎꯝ꯫
ꯕꯦꯡꯅ ꯀꯛꯈꯤꯕꯒꯤꯗꯤ ꯕꯦꯡ ꯑꯃꯒ ꯕꯦꯡꯅ ꯃꯔꯤ ꯑꯃ ꯂꯩꯅꯔꯒ ꯀꯛꯈꯤꯕꯩꯗꯤ ꯌꯥꯏ ꯑꯕꯀꯣ꯫ ꯑꯗ ꯑꯦꯀꯥꯎꯟ ꯅꯝꯕꯔꯁꯦ ꯑꯗꯨꯏꯁꯨ ꯃꯐꯝ ꯃꯔꯥꯡ ꯈꯪꯗꯕ ꯃꯤꯅꯗꯤ ꯄꯤꯕꯗꯤ ꯌꯥꯗꯦ꯫ ꯍꯥꯏꯗꯤ ꯍꯧꯖꯤꯛꯀꯥꯟꯒꯤ ꯍꯦꯀꯔꯁꯦ ꯑꯗꯨꯛꯀꯤ ꯃꯇꯤꯛ ꯑꯩ ꯑꯍꯩꯕ ꯃꯌꯥꯝ ꯂꯩꯕꯅꯤꯅꯅꯦ ꯅꫭꯏ ꯆꯦ ꯄꯟꯆꯗ ꯑꯩ ꯍꯪꯗꯦ ꯍꯣꯔꯦꯟ ꯍꯪꯒꯦ ꯇꯧꯅꯦ ꯃꯥ ꯅꯍꯥꯟ ꯅꯣꯡꯃꯃꯥꯏ ꯐꯣꯟ ꯇꯧꯔꯛꯑꯦ ꯃꯉꯣꯟꯗ꯫ ꯅꯪꯒꯤ ꯕꯦꯡ ꯑꯦ ꯑꯦꯀꯥꯎꯟꯁꯦ ꯑꯦꯁ ꯕꯤ ꯑꯥꯏꯒꯤꯁꯦ ꯑꯙꯥꯔꯒ ꯄꯥꯟ ꯅꯝꯕꯔꯒ ꯑꯝꯇ ꯄꯤꯔꯛꯑꯣ ꯅꯪꯒꯤꯁꯦ ꯀꯩꯅꯣ ꯇꯧꯔꯦ ꯀꯨꯏꯔꯕꯅꯤꯅ ꯅꯪꯒꯤ ꯑꯦꯀꯥꯎꯟꯁꯦ ꯌꯥꯔꯔꯣꯏ ꯑꯞꯗꯦꯠ ꯇꯧꯅꯕ ꯈꯣꯠꯅꯕ ꯑꯗꯨ ꯀꯩꯅꯣ ꯇꯧꯕꯤꯔꯛꯑꯣ ꯑꯗꯣ ꯅꯪꯅ ꯀꯩꯒꯨꯝꯕ ꯕꯦꯡꯇ ꯆꯠꯀꯦꯁꯨ ꯆꯠꯂꯨ ꯍꯌꯦꯡ ꯆꯠꯀꯦꯔꯥ ꯑꯗꯨ ꯅꯪꯅ ꯆꯠꯄ ꯉꯝꯃꯣꯏ ꯇꯜꯂꯤ ꯍꯥꯏꯔꯒꯅ ꯑꯩꯈꯣꯏ ꯑꯩꯈꯣꯏ ꯑꯗꯨꯝ ꯄꯤꯕꯤꯔꯛꯑꯣ ꯅꯪꯒꯤ ꯑꯦꯀꯥꯎꯟ ꯅꯝꯕꯔꯗꯨꯒ ꯑ ꯄ ꯑ ꯀꯩꯅꫭꯒꯥ ꯑ ꯑꯗꯥꯔꯒ ꯄꯥꯟꯒ ꯀꯥꯞꯄ ꯄꯤꯕꯤꯔꯛꯑꯣ ꯑꫭ ꯅꯪꯒꯤꯗꯣ ꯑꯩꯈꯣꯏ ꯁꯦꯝꯑꯒꯦ ꯑꯩꯈꯣꯏ ꯑꯦꯁ ꯕꯤ ꯑꯥꯏ ꯗꯩꯅꯤ ꯐꯣꯟ ꯇꯧꯔꯛꯏꯁꯦ ꯍꯥꯏꯔꯛꯑꯦꯌꯦ ꯅꯍꯥꯟꯗꯣ꯫ ꯍꯣꯟꯊꯣꯔꯛꯑꯒ ꯑꯗꯩꯗꯤ ꯄꯟꯆꯥꯠꯁꯤꯅ ꯑꯩꯁ ꯀꯩꯅꯣꯅꯦꯅ ꯕꯦꯡꯅꯕꯨ ꯁꯨꯃꯥꯏꯅ ꯐꯣꯟ ꯇꯧꯅꯔꯛꯄ꯭ꯔꯥꯅꯦ ꯍꯥꯏꯅ ꯃꯥꯁꯦ ꯈꯜꯂ ꯖꯥꯅꯤꯗ꯫ ꯑꯗꯒꯤꯗꯤ ꯕꯦꯡꯅꯗꯤ ꯀꯅꯥꯝ ꯇꯧꯔꯛꯑꯣꯏ ꯃꯥꯁꯨ ꯍꯥꯏꯐꯦꯠꯇꯤ ꯈꯟꯖꯕ꯫ ꯑꯩꯈꯣꯏꯒꯤ ꯑꯩꯈꯣꯏꯅ ꯌꯥꯗ꯭ꯔꯦ ꯈꯣꯠꯇ꯭ꯔꯦ ꯀꯥꯞꯄ ꯌꯥꯗ꯭ꯔꯦ ꯄꯩꯁꯥꯗꯨ ꯇꯧꯈ꯭ꯔꯦ ꯕꯦꯡ ꯀꯩꯅꯣꯝ ꯇꯧꯈ꯭ꯔꯦ ꯍꯥꯏꯔ ꯀꯥꯟꯗ ꯕꯦꯡꯗ ꯆꯠ ꯀꯩ ꯋꯥꯅꯤ ꯊꯧꯑꯣꯏꯅ ꯀꯁꯇꯃꯔ ꯑꯃꯝꯗ ꯁꯨꯃꯥꯏꯅ ꯇꯧꯛꯄꯁꯦ ꯇꯥꯗꯦꯗꯅ ꯃꯥꯁꯦ ꯑꯩꯉꯣꯟꯗ ꯐꯣꯟ ꯇꯧꯔꯑ ꯍꯪꯉꯛꯑꯦꯕꯀꯣ ꯑꯩꯅ ꯑꯩ ꯄꯤꯔꯨꯅꯨ ꯁꯤꯁꯨ ꯍꯧꯖꯤꯛ ꯀꯥꯟꯅ ꯃꯇꯝꯁꯤꯗ ꯀꯥꯏꯗꯩ ꯑꯦꯀꯥꯎꯟ ꯅꯝꯕꯔ ꯄꯤꯔꯑꯣ ꯄꯥꯟ ꯄꯤꯔꯛꯑꯣ ꯑꯙꯥꯔ ꯄꯤꯔꯣ ꯑꯝꯇ ꯄꯤꯕ ꯌꯥꯗꯦ꯫ ꯄꯤꯔꯨꯅꯨ ꯅꯪꯕꯨ ꯑꯗꯥꯔꯖꯤꯕꯨ ꯅꯪ ꯁꯨꯡꯈꯪ ꯈꯪꯅꯗꯕ ꯃꯤ ꯑꯝꯗ ꯅꯪꯕꫭ ꯑꯗꯥꯔ ꯄꯤ ꯑꯗꯥꯔ ꯄꯤ ꯌꯥꯕ꯭ꯔꯣ ꯍꯥꯏꯕ ꯑꯩꯅ ꯄꯤꯔꯨꯅꯨ ꯀꯔꯤꯝ ꯄꯤꯔꯨꯅꯨ ꯅꯪꯒꯤ ꯑꯙꯥꯔ ꯃꯊꯛꯇ ꯁꯥꯒꯤꯒꯁꯦ ꯏꯔꯥꯏ ꯂꯥꯏ ꯄꯣꯠꯅꯤ ꯑꯗꯨꯅ ꯀꯩꯝꯄꯤꯔꯨꯅꯨ ꯑꯇꫭꯞꯄ ꯂꯧꯔꯨꯅꯨ ꯑ ꯑꯩꯅ ꯍꯥꯏꯌꯦ ꯑꯗꯨꯗꯤ ꯑꯁ ꯉꯥꯏꯈꫭ ꯑꯗꯨꯗꯤ ꯑꯩꯈꯣꯏꯆꯦ ꯃꯆꯥꯗ ꯑꯝꯇ ꯍꯪꯒꯤꯒꯦꯅ ꯍꯥꯏꯌꯦ ꯃꯥ ꯕꯦꯡꯗ ꯆꯠꯍꯟꯒꯦ ꯑꯗꯨꯒꯅ ꯍꯪꯉꯣ ꯍꯪꯉꯣ ꯁꯨꯃꯥꯏ ꯁꯨꯃꯥꯏꯅ ꯍꯥꯏꯔꯛꯏ ꯈꯣꯠꯂꯛꯏ ꯁꯤꯅꯦꯕ ꯑꯗꯩꯗꯤ ꯑꯩꯅ ꯋꯥꯔꯤꯖꯦ ꯈꯔ ꯂꯤꯔꯦꯕ ꯍꯧꯖꯤꯛꯀꯥꯟꯗꯤ ꯍꯦꯀꯔꯁꯨ ꯃꯌꯥꯝ ꯊꯣꯛꯄꯅꯤꯅ ꯅꯪ ꯑꯗꯨ ꯊꯥꯖꯔꯨꯅꯨꯀꯣ ꯄꯟ ꯆꯥ ꯃꯊꯧ ꯇꯥꯗꯦ ꯅꯪꯅ ꯊꯥꯖꯩ ꯌꯥꯝ ꯊꯥꯖꯗ꯭ꯔꯒ ꯅꯪ ꯅꯪ ꯅꯁꯥꯏ ꯕꯦꯡꯗ ꯆꯠꯆꯧ ꯍꯥꯏꯕ ꯑꯩꯅ ꯑꯗꯩꯗꯤ ꯃꯥꯅ ꯑꯩꯒꯤ ꯕꯦꯡꯁꯨ ꯀꯔꯤꯝ ꯇꯧꯕ ꯅꯠꯇꯦ ꯀꯔꯤꯝꯇ ꯀꯩꯅꫭꯝ ꯇꯧꯕꯁꯨ ꯂꯩꯇꯦ ꯑꯩꯅ ꯃꯥꯖꯩ ꯑꯉꯥꯡꯗꯣ ꯍꯥꯏꯔ ꯑꯗꯨꯃꯥꯏꯅ ꯇꯧꯕꯗꯒꯤ ꯑꯁ ꯇꯣꯛꯑꯒꯦꯗ ꯀꯩꯗꯧꯗꯣꯏꯅꯣꯗꯅ ꯍꯥꯏꯔꯒ ꯍꯣꯏꯅꯦꯍꯦ ꯃꯩꯇꯩ ꯃꯆꯥꯅꯤꯅꯦ ꯑꯩꯅ ꯃꯩꯇꯩ ꯃꯆꯥꯔꯥ ꯍꯪꯕ ꯑꯗꯣ ꯃꯥꯒꯤ ꯅꯝꯕꯔꯁꯤꯅ ꯀꯩ ꯍꯥꯏꯅ ꯊꯣꯛꯀꯦꯕꯨ ꯃꯌꯥꯡꯒꯤ ꯃꯃꯤꯡ ꯑꯃ ꯊꯣꯛꯑꯦꯌꯦ ꯃꯄꯥꯟ ꯂꯝꯒꯤ ꯂꯝꯃꯕꯨ ꯒꯨꯖꯔꯥꯠ
ꯊꯣꯛꯄꯅꯦ ꯑꯗꯣ ꯃꯩꯇꯩ ꯃꯆꯥ ꯍꯣꯏ ꯊꯣꯛꯄꯅꯦ ꯑꯗꯨꯃꯥꯏꯅ
ꯎꯝ
ꯃꯩꯇꯩ ꯃꯆꯥꯅ ꯇꯧꯔꯛꯄꯁꯨ
ꯑꯥ ꯑꯗꯩꯗꯤ ꯅꯣꯡ ꯅꯤꯅꯤ ꯍꯨꯝꯅꯤ ꯂꯩꯔꯒ ꯑꯃꯨꯛꯁꯨ ꯇꯧꯔꯛꯑꯦꯌꯦ ꯅꯪꯒꯤꯗꫭ ꯑꯃꯨꯛ ꯁꯝꯃꯤꯠ ꯇꯧꯕ ꯃꯇꯝ ꯀꯩꯅꯣ ꯇꯧꯔꯅꯤ ꯍꯣꯏ ꯍꯣꯏ ꯑꯩꯈꯣꯏ ꯑꯩ ꯆꯠꯂꯁꯨ ꯆꯠꯂꯒꯦ ꯍꯥꯏꯌꯦꯌꯦ ꯃꯥꯅ ꯑꯗꯨꯃꯥꯏ ꯇꯧꯔꯒ ꯇꯧꯋꯦꯌꯦ ꯑꯗꯨ ꯃꯥꯖꯩ ꯀꯩꯝ ꯆꯠꯇ꯭ꯔꯦ ꯍꯥꯏꯕ ꯈꯪꯕꯔ ꯑꯗꯨ ꯑꯗꯨꯒꯤ ꯄꯣꯠꯇꯣ ꯃꯣꯏꯅꯖꯨ ꯃꯨꯛꯀꯣꯛ ꯑꯃ ꯁꯥꯟꯅꯩꯗ ꯑꯦꯁ ꯅꯣꯏꯅ ꯆꯠꯂꯣ ꯍꯥꯏꯔꯤꯕ ꯀꯣꯄꯠ ꯑꯜꯂꯕ ꯃꯤꯅ ꯑꯦ ꯆꯠꯂꯣ ꯍꯥꯏꯔꯤꯕꯅꯤꯅ ꯆꯠꯄꯗ ꯃꯇꯝ ꯃꯥꯡꯗꯅꯕ ꯃꯣꯏꯗ ꯍꯦꯛ ꯇꯧꯈ꯭ꯔꯁꯨ ꯂꯣꯏꯔꯦ ꯍꯥꯏꯕ ꯃꯀꯣꯛ ꯑꯃ ꯑꯩꯈꯣꯏꯗꯁꯨ ꯎꯍꯟꯕꯤ ꯑꯗꯒꯤꯗꯤ ꯅꯪꯅ ꯃꯣꯏꯕꯨꯁꯨ ꯊꯥꯖꯅꯅꯕꯒꯤ ꯕꯦꯡꯇ ꯆꯠꯀꯦꯁꯨ ꯑꯗꯨꯝ ꯆꯠꯂꯣ ꯀꯥꯏꯅ ꯍꯥꯏꯔꯛ ꯏꯗꫭ ꯋꯥꯔꯤꯗꫭ ꯏꯊꯣꯏ ꯁꯠ ꯂꯥꯎꯅ ꯆꯠꯄ ꯇꯜꯂꯒꯗꯤ ꯄꯤꯊꯣꯔꯛꯀꯗꯣꯏꯅꯤꯗꯅ ꯑꯗꯨꯒꯤ ꯀꯣꯛ ꯑꯃ ꯁꯥꯟꯅꯕ ꯃꯥꯜꯂꯦꯕ ꯑꯈꯣꯏ ꯑꯩꯅ ꯍꯥꯏꯕ ꯑꯗꯨꯅꯦ ꯄꯟꯆꯥ ꯃꯣꯏꯅ ꯇꯁꯦꯡꯅ ꯕꯦꯡꯇ ꯆꯠꯀꯦꯁꯨ ꯌꯥꯏ ꯅꯁꯥꯅ ꯆꯠꯆꯒꯦꯁꯨ ꯌꯥꯏ ꯑꯗꯣ ꯅꯪꯅ ꯁꯥꯅ ꯆꯠꯆꯕ ꯐꯔꯛ ꯇꯥꯅꯤ ꯍꯥꯏꯔꯒꯁꯨ ꯑꯩꯈꯣꯏꯗꯗꯨꯝ ꯁꯝꯃꯤꯠ ꯇꯧꯔꯛꯑꯁꯨ ꯌꯥꯏ ꯍꯥꯏꯕꯗꯨꯗ ꯑꯦ ꯑꯩꯒꯤ ꯊꯕꯛ ꯆꯤꯟ ꯇꯥꯔꯗꯤ ꯑ ꯆꯠꯂ ꯂꯣꯏꯔꯦꯗ ꯆꯠꯇ꯭ꯔꯁꯨ ꯌꯥꯏꯗ ꯃꯣꯏꯅꯁꯨ ꯌꯥꯏ ꯍꯥꯏꯕꯅꯤꯅ ꯍꯥꯏꯕꯒꯤ ꯏꯔꯥꯏ ꯂꯥꯏꯕ ꯃꯤꯑꯣꯏꯕꯁꯦ ꯀꯣꯛ ꯑꯃ ꯊꯤꯅꯩꯗꯅꯀꯣ ꯑꯗꯨꯗꯨꯅ ꯐꯠ ꯂꯥꯎꯅ ꯑꯗꯨꯃꯥꯏ ꯄꯤꯊꯣꯔꯛꯄꯒꯤ ꯀꯣꯛ ꯑꯣꯏꯔꯝꯃꯗꯤ ꯑꯗꯣ ꯃꯥ ꯄꯤꯗꯦꯕ ꯆꯠꯁꯨ ꯆꯠꯇꯦꯕ ꯕꯦꯡ ꯀꯩꯝ ꯇꯧꯗꯦꯕ ꯈꯪꯕ꯭ꯔ ꯑꯗꯨꯅꯤꯅꯦ ꯑꯗꯨꯗꯨꯅ ꯀꯩꯒꯨꯝꯕ ꯑꯦꯛꯁ ꯋꯥꯏ ꯖꯦꯠ ꯑꯃꯅ ꯀꯩꯅꯣ ꯇꯧꯕ ꯃꯇꯝꯗꯗꯤ ꯈꯪꯉꯦ ꯑꯗꯨꯗꯨꯒ ꯑ ꯄꯩꯁꯥꯁꯦ ꯀꯛꯄꯁꯦ ꯉꯝꯃꯦ ꯑꯣ ꯍꯦꯛ ꯀꯛꯀ ꯀꯥꯡ ꯃꯣꯏꯁꯨ ꯑꯗꯨꯝ ꯉꯝꯕꯗꯤ ꯉꯝꯃꯦ ꯑꯦꯀꯥꯎꯟ ꯅꯝꯕꯔꯗ ꯀꯩꯅꯣꯃ ꯂꯤꯡ ꯑꯃ ꯆꯪꯉꯨꯕ ꯈꯣꯠꯂꯨꯕ ꯇꯧꯔꯒꯗꯤ ꯂꯣꯏꯅ ꯉꯝꯕꯖꯥꯠꯅꯤ ꯑꯗꯣ ꯊꯥꯡꯉꯩ ꯁꯦꯡꯅ ꯑꯩꯒꯤ ꯁꯥꯏꯟ ꯌꯥꯎꯗ꯭ꯔꯒꯗꯤ ꯄꯩꯁꯥ ꯂꯧꯊꯣꯛꯄ ꯍꯥꯏꯁꯦ ꯍꯦꯛꯇ ꯌꯥꯕ ꯅꯠꯇꯦꯗꯅ ꯏꯁꯥꯒꯤ ꯑꯌꯥꯕ ꯑꯃ ꯌꯥꯎꯗꯣꯏꯅꯤꯅ ꯂꯨꯏ ꯍꯥꯏꯕꯅꯤꯗ
ꯑꯗꯨꯅꯦ ꯑꯩ ꯑꯩꯗꯤ ꯁꯥꯏꯟ ꯇꯧꯕꯒꯗꯣ ꯃꯦꯃꯥꯟ ꯑꯃ ꯇꯥꯗꯦ ꯈꯪꯗꯦ
ꯅꯪꯒꯤ ꯌꯨ ꯕꯤ ꯑꯥꯏ ꯌꯨ ꯄꯤ ꯑꯥꯏ ꯍꯥꯏꯕ꯭ꯔꯣ
ꯌꯨ ꯕꯤ ꯑꯥꯏ
ꯑꯥ ꯌꯨ ꯕꯤ ꯑꯥꯏꯒꯤꯗꯤ ꯄꯩꯁꯥ ꯑꯝꯇ ꯌꯥꯎꯗꯕ꯭ꯔꯣ
ꯂꯨꯄꯥ ꯆꯥꯝꯃ ꯌꯥꯎꯋꯦ
ꯑꯩ ꯄꯟꯖꯥꯕ ꯋꯦꯁꯟ ꯕꯦꯡꯗꯣ ꯈꯔ ꯈꯔꯗꯤ ꯌꯥꯎꯖꯕꯅꯦ ꯑꯗꯨ ꯃꯤꯅꯤꯃꯝ ꯕꯦꯂꯦꯟꯁꯇꯗꯤ ꯌꯥꯎꯗ꯭ꯔꯦ ꯍꯥꯥ
ꯆꯥꯝꯃꯥꯗꯤ ꯌꯥꯎꯏ ꯀꯥꯛꯈꯤꯗꯨꯕ ꯃꯥꯂꯦ
ꯀꯥꯛꯈꯤꯗꯧ ꯃꯥꯜꯂꯦ
ꯎꯝ
ꯑꯩ ꯄꯔꯅꯗꯤ ꯀꯥꯛꯈꯤꯅꯤ ꯂꯨꯄꯥꯆꯥꯎꯉꯗꯤ ꯗꯤꯐꯤꯁꯤꯠ ꯇꯔꯦ
ꯃꯥꯏꯅꯁꯇ ꯂꯩ
ꯑꯗꯨꯒ ꯄꯟꯖꯥꯕ ꯑꯦꯁꯤꯟ ꯕꯦꯡꯗꯤ ꯖꯦꯔꯣꯗ ꯍꯥꯡꯈꯤꯕꯅꯤꯗ
ꯎ
ꯃꯥꯗꯤ ꯖꯦꯔꯣꯗ ꯍꯥꯡꯉꯤꯕꯅꯤꯅ ꯂꯨꯄꯥ ꯆꯥꯎꯉꯥ ꯒꯨꯝꯕ ꯌꯥꯎꯔꯗꯤ ꯑꯗꯨꯝ ꯌꯥꯢ ꯑꯗꯨꯅ ꯂꯨꯄꯥ ꯆꯥꯝꯉꯥ ꯑꯩ ꯂꯨꯄꯥ ꯀꯌꯥ ꯌꯥꯎꯔꯝꯗꯣꯢꯅꯣ ꯈꯪꯗꯦ ꯂꯨꯄꯥ ꯆꯝ ꯆꯅꯤ ꯌꯥꯎꯔꯝꯒꯅꯤ ꯑꯗꯨꯢꯁꯨ ꯍꯥꯞꯆꯜꯂꯒꯦ ꯇꯧꯕ ꯇꯧꯕ ꯑꯗꯨꯗꯨꯗ ꯃꯇꯝ ꯂꯣꯏꯔꯦꯗꯅ ꯂꯩꯇ꯭ꯔꯦꯗꯅ ꯍꯌꯦꯡꯅ ꯂꯣꯏꯔꯒꯨꯝꯅꯤꯗꯅ ꯍꯜꯂꯣ
ꯇꯥꯢꯌꯦ
ꯑꯨꯢꯔꯕꯣ
ꯑꯨꯢꯗꯦ
ꯀꯩꯗꯧꯔꯤꯕ ꯑꯁ ꯑꯩꯗꯤ ꯎꯏꯕ ꯎꯏꯔꯦꯗ ꯍꯩꯅꯧꯗꯣ ꯈꯔ ꯆꯥꯅꯤꯡꯉꯛꯌꯦꯗ
ꯑꯝꯇ ꯆꯠꯂꯣ ꯅꯪ ꯑꯩ ꯉꯝꯃꯔꯣꯏ
ꯆꯠꯀꯦ ꯁꯤ ꯂꯣꯏꯔꯒ ꯆꯠꯂꯁꯤ ꯌꯥꯗ꯭ꯔꯦ ꯑꯩꯁꯨ ꯈꯥꯞ ꯀꯞ ꯆꯤꯡꯉꯛꯑꯦ ꯍꯥꯏꯕ ꯑꯁ ꯀꯥꯏꯗꯩ ꯉꯥꯟꯇꯥ ꯉꯥꯔꯥꯡ ꯉꯔꯥꯡꯗꯤ ꯁꯨꯡꯇꯣꯝ ꯇꯨꯝꯗ꯭ꯔꯕꯅꯦ ꯑꯩ ꯎꯨꯏꯕ ꯑꯃꯨꯛ ꯍꯧꯒꯠꯂꯦ ꯈꯣꯢꯗꯧ ꯁꯥꯎꯅꯤꯡꯕꯒ
ꯉꯥꯛꯇꯪ ꯎꯨꯢꯊꯣꯛꯑꯒ ꯂꯣꯏꯁꯟꯒꯦ ꯇꯧꯕꯅꯦ
ꯉꯥꯛꯇꯪ ꯀꯩꯅꯣ ꯇꯧꯔꯒ ꯎꯨꯏꯊꯣꯛ ꯎꯨꯏꯊꯣꯛꯑꯒ ꯇꯨꯝ ꯑꯥ ꯑꯍꯤꯡꯗꯨꯁꯨ ꯈꯣꯏꯗꯧ ꯁꯥꯎꯅꯤꯡꯉꯦ ꯑꯗꯒꯤꯗꯤ ꯑꯃꯨꯛ ꯕꯣꯟ ꯌꯦꯡꯕꯩ ꯂꯥꯡꯕꯅꯦ ꯑꯗꯨ ꯇꯨꯝ ꯌꯥꯗꯕꯒꯗꯤ ꯉꯥꯟꯇꯥꯅꯒ ꯍꯧꯒꯠꯂꯦ ꯁꯪꯒꯣꯟꯁꯦꯟꯅꯦ ꯑꯩꯈꯣꯏ ꯃꯥꯅ ꯉꯥꯛꯀꯅꯦꯅ ꯈꯥꯎꯀꯥ ꯈꯧꯞꯆꯤꯡꯉꯦ ꯑꯗ ꯑꯩꯅ ꯎꯏꯅꯕꯒꯤꯗꯃꯛꯇꯅꯦꯕ ꯑꯩꯅ ꯇꯥꯛꯁ ꯇꯧꯔꯝꯃꯤꯗꯣ ꯆꯠꯂꯒ ꯑꯗꯨꯁꯨ ꯌꯥꯝ ꯇꯨꯝꯃꯩꯗꯤ ꯅꯨꯡꯉꯥꯜꯂꯤ ꯑꯩ ꯅ ꯆꯤꯟꯊꯤ ꯍꯥꯏꯅꯤꯕꯣ ꯑꯁ ꯇꯨꯝ ꯇꯨꯝꯕꯩꯗꯤꯅꯦꯀꯣ ꯃꯗꯨ ꯑꯇꯩ ꯅꯨꯡꯉꯥꯏꯔꯦ ꯑꯗꯨꯇꯥꯔꯗꯤ ꯄꯨꯔꯥ ꯁꯨꯝꯕꯖꯥꯠꯦꯗꯣꯏ ꯑ ꯍꯟꯗꯛ ꯇꯨꯝꯒꯤꯅꯦꯕ ꯁꯤꯀꯦꯅ ꯐꯥꯕꯖꯗꯦ ꯃꯗꯨꯒꯤ ꯊꯕꯛꯇꯣ ꯇꯧꯔꯗꯤ ꯑꯧ ꯃꯗꯨ ꯇꯨꯡꯒꯦ ꯌꯥꯗꯦ ꯑꯩ ꯃꯗꯨ ꯊꯕꯛꯇꯛꯇ ꯄꯥꯏꯕꯤꯅꯦ ꯑꯩ ꯇꯧꯔꯤꯁꯦ ꯍꯧꯖꯤꯛ ꯑꯗꯨꯅꯦ ꯐꯣꯟꯗ ꯉꯥꯍꯜ ꯂꯩꯍꯧꯅꯤꯁꯤꯒꯤꯅꯦ ꯑꯩꯅ ꯇꯟꯕ ꯍꯥꯏꯇꯥꯔꯦ ꯉ ꯉꯥꯜꯂ ꯂꯩꯍꯧꯔ ꯀꯥꯎꯋꯦꯕ ꯑꯥ ꯈꯥꯡꯗꯦ ꯑꯗꯨꯅ ꯉꯥꯏꯍꯥ ꯂꯩꯍꯧꯗꯅ ꯑꯃꯨꯛꯁꯨ ꯈꯪꯆꯤꯡ ꯈꯪꯁꯤꯡ ꯁꯦꯡꯉꯛꯀꯅꯦꯕ ꯀꯃꯥꯏꯅ ꯇꯧꯗꯣꯏꯅꯣ ꯀꯔꯤ ꯊꯕꯛ ꯈꯨꯠꯁꯨ ꯑꯗꯨꯒꯤ ꯈꯨꯠꯁꯨꯗꯨꯗꯕꯨ ꯀꯌꯥꯝ ꯊꯕꯛ ꯁꯨꯗꯣꯏꯅꯣꯕ ꯑꯩꯕꯨ
ꯈꯪꯗꯦꯕꯣ ꯑꯁ ꯑꯩ ꯉꯍꯥꯛꯇꯪ ꯈꯥꯞ ꯂꯧꯎ ꯁꯤꯟꯒꯦ ꯇꯧꯔꯨꯢꯍꯦ
ꯑꯩ ꯇꯧꯋꯦꯕ ꯑꯩꯁꯨ ꯇꯧꯔꯨꯔꯕꯅꯦ ꯅꯪꯒꯥ ꯁꯅꯥ ꯁꯅꯥ ꯑꯗꯨꯗ ꯑꯩꯅꯥ ꯑꯩꯁ ꯑꯩꯒꯤ ꯃꯤꯠꯁꯦ ꯎꯨꯏꯔꯛꯇꯧ ꯃꯜꯂꯦ ꯑꯩꯁꯨ ꯃꯇꯝ ꯌꯥꯔꯛꯇ꯭ꯔꯦ ꯆꯞ ꯃꯥꯟꯅꯗꯥꯅ ꯑꯩꯗꯤ ꯈꯜꯂꯝꯃꯤꯅꯦ ꯍꯥꯏꯕ ꯍꯥꯏꯕꯒ ꯇꯨꯕꯒꯕꯨ ꯎꯨꯏ ꯂꯩꯔꯝꯃꯦ ꯇꯔꯦ ꯍ ꯊꯒꯅꯦꯦ ꯑꯩꯗꯤ ꯌꯥꯗꯔꯦꯗꯅ ꯋꯥꯔꯦ ꯏꯆꯥ ꯏꯁꯤꯡꯃꯨꯛ ꯊꯣꯡꯕ ꯈꯣꯠꯄ ꯇꯧꯕꯒ ꯑꯗꯒꯤꯗꯤ ꯋꯥꯕ ꯉꯥꯡꯅꯤꯡꯉꯗ꯭ꯔꯕꯅꯦ ꯏꯁꯥꯁꯦ ꯂꯣꯏꯔꯕꯅꯦ ꯑꯩ ꯕꯖꯥꯔ ꯌꯥꯝ ꯆꯠꯅꯤꯡꯉꯦ ꯁꯤꯁꯦ ꯕꯖꯥꯔ ꯍꯥꯡꯗꯧ ꯃꯥꯟꯗꯌꯦ
ꯆꯕꯗꯦ ꯍꯥꯡꯉꯅꯤ ꯅꯗꯥꯔꯝ
ꯉꯁꯤ ꯇꯥꯡ ꯇꯔꯥ ꯇꯨꯛ ꯇꯔꯥꯃꯉꯥꯔꯣ
ꯇ ꯇꯣ
ꯍ ꯃꯤꯁ ꯇꯥꯇꯨꯛꯂꯣ
ꯎꯝ ꯃꯥꯅꯦ
ꯑꯣ ꯑꯗꯨꯗꯤ ꯍꯌꯦꯡ ꯑꯣꯏꯔꯣ ꯍꯌꯦꯡꯗꯤ ꯂꯩꯍꯧꯗꯨꯗꯤ ꯑꯩ ꯃꯇꯝ ꯂꯩꯇ꯭ꯔꯦ ꯑꯩ ꯄꯣꯠ ꯆꯩꯩꯗꯨꯁꯤꯡꯨꯡꯗꯣ ꯑꯗꯨꯒ ꯍꯌꯦꯡꯁꯦ ꯂꯩꯗꯣꯏꯁꯦ ꯑꯩ ꯉꯥꯛꯄꯅꯤ ꯈ꯭ꯋꯥꯏ ꯃꯔꯨ ꯑꯣꯏꯅ ꯑꯩꯕꯨ ꯍꯥꯡꯆꯤꯠ ꯆꯠꯄꯅ ꯐꯖꯔꯦ ꯐꯪꯗꯦ ꯕꯦꯁꯅꯨꯡ ꯀꯩꯀꯥ ꯂꯧꯕꯗꯣ ꯍꯌꯦꯡꯒꯤꯅ ꯄꯣꯠ ꯂꯩꯔꯒ ꯗꯥꯏꯕꯦꯔꯤꯛ ꯀꯥꯔꯠ ꯀꯔꯤ ꯀꯔꯥ ꯊꯤꯟꯕ ꯆꯠꯄꯗꯣ ꯂꯧꯕꯒ
ꯑꯣ ꯍꯣꯏ ꯂꯧ ꯂꯥꯛꯑꯣ ꯍꯥꯏꯔꯕꯣ
ꯍꯥꯏꯔ ꯑꯦ ꯇꯥꯡ ꯇꯔꯥꯇꯔꯦꯠꯀ ꯇꯔꯥꯅꯤꯄꯥꯟꯒꯗ ꯑꯣꯐꯤꯁ ꯑꯋꯥꯔꯗ ꯂꯥꯛꯑꯣ ꯑꯗꯨꯒ ꯑꯣ ꯀꯩꯅꯣ ꯍ ꯐ
ꯉꯁꯤꯗ ꯉꯁꯤꯁꯦ ꯀꯥꯡ ꯇꯥꯝꯗ꯭ꯔꯒꯗꯤ ꯉꯁꯤꯁꯦ ꯂꯩꯒꯦ ꯈꯟꯕꯅꯦꯕ ꯑꯩꯁꯦ ꯂꯦꯝꯗꯨꯃꯒ ꯅꯈꯣꯏ ꯇꯧꯕꯕꯗ ꯐꯣꯟ ꯇꯧꯒꯦ ꯆꯣꯡꯕꯗꯨꯅ ꯂꯦꯝꯗꯨꯅ ꯃꯥ ꯂꯩꯕꯤꯔꯛꯀꯦ ꯍꯥꯏꯇꯥꯥꯔꯗꯤ ꯍꯥꯏꯕꯤꯔꯛꯑꯣ ꯍꯥꯏꯕꯅ ꯐꯗꯣꯏꯔꯥ
ꯂꯦꯝꯒꯨꯝꯕꯁꯦ ꯀꯗꯥꯏꯗ ꯌꯣꯟꯗꯣꯏꯅꯣꯕ
ꯃꯗꯤ ꯑꯩꯗ ꯌꯣꯜꯂꯤꯗꯨꯗꯅꯤ ꯕꯖꯥꯔꯗꯅꯤ ꯀꯩꯅꯣ ꯃꯣꯔꯦꯒꯤ
ꯀꯔꯝꯕ ꯖꯒꯥ ꯃꯣꯔꯦ ꯗꯨꯀꯥꯟꯗ ꯌꯣꯟꯕ꯭ꯔꯣ
ꯑ ꯇꯣꯝꯕꯣꯏꯅ ꯐꯝꯃꯤ ꯖꯒꯥ ꯄꯔꯦꯡꯗꯨꯗ ꯑꯗꯨꯝ ꯌꯣꯜꯂꯦ ꯑꯗꯒꯤꯗꯤ ꯏ ꯍꯣꯂꯤꯗꯥꯇꯨꯒꯗꯦ
ꯇꯣꯝꯕ ꯑꯣꯏꯅ ꯀꯥꯏ ꯐꯝꯃꯤꯕ
ꯇꯣꯝꯕ ꯑꯣꯏꯅ ꯍꯥꯎꯋꯦ ꯍꯥꯟꯅ ꯐꯐꯝ ꯃꯐꯝ ꯖꯒꯥ ꯕꯖꯥꯔꯒꯤꯗ
ꯒꯥ ꯄꯥꯟꯒꯤꯗꯣ
ꯑꯥ ꯑꯦ ꯀꯩꯅꯣꯅꯤꯅꯦ ꯑꯥꯏ ꯑꯣ ꯑꯦꯁꯇꯁꯨ ꯂꯕ ꯌꯥꯅꯤ ꯑꯥꯏ ꯑꯣ ꯑꯦꯁꯀꯤꯗꯤ ꯀꯨꯏ ꯍꯟ ꯆꯠꯀꯗ꯭ꯔꯁꯤꯅꯦꯅ ꯈꯜꯜꯂꯤꯁꯦ
ꯄꯣꯠꯁꯦ ꯍꯣꯡꯃꯟꯗꯅ
ꯑ ꯀꯩꯅꯣꯒꯤ ꯄꯣꯠꯂꯒꯅꯤꯍꯦ ꯄꯣꯠ ꯉꯥꯛꯇꯅꯦ ꯣꯠꯂꯣꯠꯂ ꯎꯝ ꯑꯗꯨꯅꯦ ꯑꯩꯅ ꯍꯥꯏꯗꯤ ꯏꯝꯄꯣꯔꯇꯅꯤꯅ ꯃꯣꯏꯗꯤ ꯀꯥꯏ ꯀꯥꯏꯗ ꯄꯨꯁꯤꯂꯛꯏ ꯅꯣꯦ
ꯑꯗꯨꯁꯨ ꯑꯐꯕ ꯑꯣꯏꯗ꯭ꯔꯤꯅꯣ ꯃꯣꯏ ꯏꯝꯄꯣꯔꯠꯇꯣ
ꯆꯥꯏꯅꯤꯁ ꯊꯥꯏꯂꯦꯟ ꯌꯦꯄꯣꯛ ꯉꯥꯛꯇ ꯇꯧꯕ ꯂꯩꯔꯦ ꯀꯔꯤꯅꯣ ꯈꯪꯗꯣ
ꯑꯩꯗꯤ ꯅꯍꯥꯟ ꯑꯥꯏ ꯑꯣ ꯑꯦꯁ ꯀꯗ ꯀꯩꯅꯣ ꯈꯪꯗꯅꯦ ꯁꯦꯡꯐꯨ ꯑꯃ ꯂꯨꯄꯥ ꯆꯥꯝꯃꯉꯥꯒꯤ ꯆꯔꯤꯒꯤ ꯆꯍꯨꯝ ꯆ꯭ꯔꯥ ꯐꯤꯛꯁ ꯇꯧꯕ ꯆꯨꯝꯐꯨ ꯑꯃ ꯂꯩꯕꯗ ꯎꯈꯤ ꯑꯩꯅ ꯊꯥꯗ ꯊꯥꯗꯕ ꯄꯩꯁꯥꯗꯣ ꯑꯗꯨꯗ ꯃꯥꯔꯛ ꯇꯧꯍꯧꯕꯗꯣ ꯈꯪꯕ꯭ꯔꯥ
ꯍꯧ ꯍꯌꯦ
ꯑꯃ ꯂꯩꯕꯅꯦꯕ ꯑꯗꯨ ꯑꯗꯨꯒꯤ ꯁꯦꯡꯐꯨꯗꯣ ꯄꯥꯝꯃꯦ ꯍꯥꯏꯕ ꯍꯥꯏꯗꯤ ꯃꯣꯏꯒꯤ ꯕꯣꯛꯁꯅꯦꯕ ꯇꯧꯕ ꯕꯣꯛꯁꯅꯦꯕ ꯂꯨꯄꯥ ꯂꯥꯛ ꯑꯃ ꯅꯪꯅ ꯁꯦꯚꯤꯡ ꯇꯧꯕ ꯌꯥꯗꯣꯏꯅꯦꯕꯗꯨꯗ ꯑꯗꯨꯗ ꯂꯨꯄꯥ ꯆꯥꯝꯃ ꯊꯥꯗꯈ꯭ꯔꯦ ꯆꯠꯅꯤ ꯊꯥꯗꯒꯦꯔꯥ ꯌꯥꯡꯈꯩ ꯊꯥꯗꯈꯦꯔꯥ ꯃꯅꯤꯡꯁꯤꯗ ꯅꯝꯕꯔ ꯃꯌꯥꯝ ꯑꯃ ꯅꯞꯄꯅꯦꯕ ꯑꯗꯨꯗꯣ ꯅꯪꯒꯤ ꯄꯦꯟꯨ ꯄꯤꯔꯛꯀꯅꯦꯕ ꯍꯧꯖꯤꯛꯀꯤ ꯁꯦꯝꯄꯨꯗꯨꯗ ꯑꯗꯨꯗ ꯅꯪꯅ ꯂꯨꯄꯥ ꯆꯥꯝꯃꯉꯥꯔꯦ ꯈꯔꯕ ꯆꯝꯃꯉꯥ ꯃꯄꯥꯗꯨꯣ ꯔꯦꯠꯇꯨꯗ ꯇꯦꯛꯞ ꯂꯧꯔꯒ ꯀꯣꯟꯁꯤꯟꯈ꯭ꯔꯅꯦꯕ ꯑꯗꯣ ꯆꯥꯝꯃ ꯊꯥꯗꯕ ꯅꯨꯃꯤꯠꯁꯤꯅ ꯆꯥꯝꯃ ꯀꯣꯟꯁꯤꯟꯈ꯭ꯔꯅꯦꯕ ꯑꯩꯈꯣꯏꯅ ꯀꯣꯟꯁꯤꯜꯂꯝꯗꯣꯏꯅꯦ ꯍꯥꯏꯕ ꯄꯦꯟꯗꯨꯗ
ꯑꯣ ꯑꯣ
ꯑꯗꯨꯒꯤ ꯃꯁꯤꯡ ꯃꯌꯥꯝꯗꯣ ꯆꯥꯝꯃ ꯆꯄꯤ ꯑꯣꯏꯒꯦꯔꯥ ꯆꯅꯤ ꯑꯣꯏꯒꯦꯔꯥ ꯆꯍꯨꯝ ꯑꯣꯏꯒꯦꯔꯥ ꯆꯥꯝꯃꯉꯥ ꯑꯣꯏꯒꯦꯔꯥ ꯑꯗꯨ ꯃꯌꯥꯝ ꯊꯥꯗ ꯊꯥꯗꯕ ꯄꯩꯁꯥ ꯃꯁꯤꯡꯗꯣ ꯑꯩꯅ ꯃꯥꯔ ꯃꯥꯥꯛꯛ ꯇꯧꯔ ꯇꯧꯔꯒꯅꯦ ꯑꯗꯨ ꯄꯨꯂꯞ ꯂꯣꯏꯔꯛꯄꯗ ꯂꯨꯄꯥ ꯂꯤꯁꯤꯡ ꯂꯥꯛ ꯑꯃ ꯇꯨꯡꯁꯤꯟꯗꯣꯏꯕ
ꯑꯗꯨ ꯃꯊꯥꯒꯤ ꯄꯤꯐꯝ ꯊꯣꯛꯄ ꯑꯗꯨꯝ ꯂꯩꯕ꯭ꯔ ꯃꯥꯒꯤ ꯃꯥ ꯑꯝꯗ ꯑꯗꯨꯝ ꯄꯤꯕꯤꯕ
ꯑ ꯃꯥꯔꯛꯇꯣ ꯃꯥꯔꯛꯇꯣ ꯅꯪꯅ ꯊꯥꯗꯕ ꯈꯨꯗꯤꯡꯒꯤ ꯇꯧꯍꯧꯗꯣꯏꯅꯦꯕ ꯑꯗꯨ ꯃꯥꯔꯛꯇꯨꯅ ꯐꯨꯜ ꯇꯧꯕ ꯂꯣꯏꯔꯛꯄꯗ ꯅꯪ ꯂꯥꯛ ꯑꯃ ꯁꯣꯏ ꯁꯨꯗ꯭ꯔꯤꯅꯦꯕ ꯊꯥꯗꯔꯤꯕ ꯄꯩꯁꯥ ꯃꯁꯤꯡꯗꯨꯒꯤ ꯃꯇꯨꯡ ꯏꯟꯅ ꯅꯪ ꯆꯥꯝꯃ ꯊꯥꯗ ꯇꯥꯔꯗꯤ ꯆꯥꯝꯃꯩ ꯃꯄꯥꯗ ꯑꯗꯨꯝ ꯃꯥꯔꯛ ꯇꯧꯔꯝꯗꯣꯏꯕ ꯅꯪꯅ
ꯑꯣ ꯂꯨꯄꯥ ꯇꯔꯥ ꯇꯔꯥ ꯊꯥꯔꯝꯃꯦꯅ ꯇꯔꯥ ꯌꯥꯡꯈꯩ ꯊꯥꯗ ꯌꯥꯡꯈꯩ
ꯇꯔꯥꯒꯤ ꯌꯥꯎꯗꯦ ꯌꯥꯡꯈꯩ ꯥ ꯌꯥꯡꯈꯩ ꯆꯥꯝꯃ ꯆꯅꯤ ꯂꯤꯁꯤꯡ ꯑꯃ ꯂꯥꯏ ꯌꯥꯡꯈꯩ ꯆꯥꯝꯃ ꯆꯅꯤ ꯆꯉ
ꯂꯨꯄꯥ ꯀꯌꯥ ꯄꯤꯕꯁꯐꯨꯗꯅ
ꯈꯪꯗꯦ ꯀꯌꯥꯅꯣ ꯈꯪꯗꯦ ꯃꯅꯤꯄꯨꯔꯗꯅ ꯅꯍꯥꯟ ꯄꯣꯔꯛꯑꯦꯅ ꯇꯧꯔꯒꯅꯦ ꯄꯂꯛꯄꯒ ꯂꯣꯏꯈꯤꯕꯅ ꯍꯥꯜꯂꯦ ꯆꯥꯎꯕ ꯍꯥꯏꯁꯦ